ꯇꯄ
ꯀꯥꯕ꯭ꯔꯣ
ꯇꯥꯏꯌꯦ
ꯑꯗꯨ ꯀꯩ ꯇꯧꯕꯤꯔꯤꯅ
ꯑꯉꯥꯡ ꯂꯥꯏꯔꯤꯛ ꯇꯥꯛꯏꯌꯦ
ꯀ ꯀꯔꯝꯕ ꯂꯥꯏꯔꯤꯛ ꯇꯥꯔꯤꯅꯣ
ꯀꯔꯝꯕ ꯂꯥꯏꯔꯤꯛ ꯍꯥꯏꯁꯦ ꯑꯃꯅ ꯑꯖꯥ ꯇꯥꯛꯏ ꯑꯃꯅ ꯏꯚꯁ ꯅꯠꯇ꯭ꯔꯣ ꯁꯣꯁꯦꯜ ꯏꯁꯇꯗꯤꯁ ꯇꯥꯛꯏ ꯑꯃꯅ ꯀꯔꯤꯅꯣ ꯁꯤꯅ ꯏꯪꯂꯤꯁ
ꯑꯣ
ꯁꯤꯡꯉꯥꯏ ꯇꯥꯛꯏꯦꯕ
ꯊꯕꯛꯁꯦ ꯃꯩꯅꯤꯅꯦꯍꯥ
ꯎꯝ ꯊꯕꯛꯁꯦ ꯃꯩꯅꯦ
ꯑꯩꯈꯣꯏꯒꯨꯝꯕ ꯑꯩꯈꯣꯏꯒꯨꯝꯕ ꯃꯤꯔꯦꯝꯗꯤ ꯅꯠꯇ꯭ꯔꯦ ꯍꯥꯏꯔꯤꯕ
ꯅꯪꯕꯨ ꯀꯗꯥꯅ ꯃꯤꯔꯦꯝꯅꯦ ꯍꯥꯏꯕꯤꯔꯒꯦꯅꯦ
ꯃꯤꯅ ꯍꯥꯏꯗ꯭ꯔꯁꯨ ꯏꯊꯟꯇꯅ ꯈꯪꯖꯕ ꯍꯥꯏ ꯇꯔꯦ ꯊꯀꯣꯏꯁꯨ ꯊꯝꯃꯣꯏ ꯑꯃ ꯄꯥꯟꯕꯅꯤꯅ ꯀꯣꯛ ꯑꯃ ꯄꯥꯟꯕꯥꯝꯕꯅꯤꯅ ꯀꯟꯅ ꯍ ꯌꯥꯎ ꯈꯪꯖꯕ ꯍꯥꯏꯇꯥꯔꯤꯊꯟꯇꯀꯣ ꯑꯗꯨꯝ
ꯑꯁꯥꯛꯇꯕꯒ ꯅꯠꯇꯦ ꯅꯠꯇꯦ ꯅꯪ ꯌꯥꯝ ꯆꯥꯎꯕ ꯊꯕꯛ ꯑꯃ ꯇꯧꯔꯦ ꯁꯤꯗꯤ
ꯍꯣꯏ ꯑꯗꯨꯕꯨꯗꯤ ꯇꯧꯁꯤꯗ ꯑꯗꯣ ꯑꯗꯨꯗꯒꯤ ꯄꯥꯎ ꯅꯨꯡꯉꯥꯏꯕ ꯃ ꯑꯃꯁ ꯇꯝꯕꯤꯗꯣꯏꯅꯦ ꯅꯉꯣꯟꯗ ꯑꯩꯅ
ꯀꯌꯥꯝ ꯍꯦꯟꯅ ꯅꯨꯡꯉꯥꯏꯗꯣꯏꯅꯣ
ꯑꯗꯨꯝ ꯈꯔꯅꯤꯗ ꯍꯥꯟꯅ ꯍꯥꯃꯨ ꯍꯥꯃꯨꯅꯤꯗ
ꯀꯔꯤ ꯀꯔꯤ ꯅꯨꯡꯉꯥꯏꯕꯅꯣꯅꯦ ꯑꯗꯨ ꯀꯣꯟꯅ ꯇꯥꯃꯣ
ꯍꯣꯏ ꯀꯣꯟꯅ ꯇꯝꯒꯦ ꯁꯤ ꯇꯝꯃꯣꯏ ꯑꯗꯨꯕꯨꯗꯤ ꯑꯩꯅ ꯀꯩꯁꯨ
ꯍꯣꯅ ꯇꯥꯃꯣ ꯅꯅ ꯀꯗꯧꯔꯤꯕ
ꯑꯁ ꯑꯩꯅꯕꯨ ꯀꯩꯗꯧꯗꯣꯔꯤꯒꯦ ꯉꯁꯥꯏꯒꯤ ꯐꯃꯨꯡꯗ ꯍꯤꯐꯧꯕꯒꯤ ꯁꯤꯟꯗꯣ ꯑꯗꯨꯗꯩ ꯐꯃꯨꯡꯗꯩ ꯃꯈꯥ ꯀꯨꯝꯝꯗ꯭ꯔꯦ ꯑꯩ ꯑꯆꯔꯤ ꯑꯗꯨꯝ ꯑꯩ ꯑꯃꯨꯛ ꯑꯃꯨꯛ ꯑꯃꯨꯛ ꯅꯥꯀꯟꯗ ꯑꯃꯨꯛꯛꯇꯦ ꯑꯃꯌꯨꯡ ꯑ ꯑꯃꯨ ꯁꯝ ꯊꯧ ꯂꯔꯤ ꯑꯩ ꯑꯗꯨ
ꯑꯩ ꯌꯨꯝ ꯌꯧꯕꯒ ꯉꯥꯏꯍꯥꯛꯇꯪ ꯇꯨꯝꯊꯣꯛꯑꯦ
ꯅꯪ ꯇꯨꯝꯅꯤ ꯅꯪ ꯆꯁꯤ ꯅꯪ ꯏ ꯎꯝ ꯅꯪ ꯅꯪ ꯇꯒ ꯇꯨꯝ꯭ꯔꯥ
ꯎꯝ
ꯑꯗꯣ ꯅꯪ ꯏꯕꯥꯏ ꯌꯥꯝ ꯆꯥꯏꯔꯝꯃꯦꯅꯦꯕ ꯏꯕꯥꯏꯅꯤ ꯁꯂꯥꯗꯠꯇꯣ ꯌꯥꯝ ꯆꯥꯏꯑꯕ ꯁꯂꯥꯗꯅ ꯅꯪꯅ ꯍꯥꯞꯇꯣꯔꯔꯛ ꯈꯨꯗꯤꯡꯒꯤ ꯍꯥꯞꯊꯕ ꯈꯨꯗꯤꯅꯤ ꯑꯩꯦ ꯈꯝ ꯃꯤ ꯑꯁꯤ ꯑꯁꯤꯟꯕꯒ ꯀꯖꯔꯒ ꯇꯥꯁꯤꯟ
ꯑ ꯑꯩꯅ ꯒꯛ ꯇꯧꯕꯗ ꯊꯥꯕꯤꯕꯅꯝ ꯅ
ꯑꯗꯨꯗꯨꯒ ꯑꯩ ꯆꯥꯛ ꯆꯥꯛꯇꯣ ꯉꯁꯤꯗꯤ ꯌꯥꯝ ꯆꯥꯗꯦ ꯍꯥꯏꯕ ꯍꯥꯏꯗꯤ ꯆꯥꯛ
ꯎꯝ ꯆꯥꯒ ꯎꯝ ꯆꯁꯤꯡꯗꯤ ꯍꯟꯗꯛ
ꯍꯥꯏꯔꯠ ꯆꯥꯛꯇ ꯌꯥꯝ ꯏꯕꯥꯏꯅꯤ ꯆꯥꯛ ꯑꯗꯨꯝ ꯆꯥꯕ ꯃꯤꯅꯤꯅ ꯍꯥꯏꯗꯤ ꯑꯩꯁꯨ ꯆꯥꯛ ꯑꯗꯨꯝ ꯆꯥꯕꯅꯤꯅ ꯆꯥꯗꯣꯛꯄꯁꯨ ꯌꯥꯝ ꯆꯥꯗꯦꯕ ꯉꯁꯤꯗꯤ ꯌꯦꯟ ꯃꯇꯨꯡꯗꯨꯒ ꯁꯂꯥꯗꯠꯇꯨꯒ ꯁꯤꯡꯖꯨꯗꯨꯒ ꯆꯥꯡꯉꯁꯤ ꯁꯤꯡꯗꯨꯗꯨꯁꯨ ꯑꯗꯨꯝ ꯍꯥꯏꯗꯤ ꯂꯦꯝꯍꯟꯕꯗ ꯄꯥꯝꯃꯕꯒꯤ ꯆꯥꯛꯁꯤꯗꯤ ꯑꯗꯨꯝ ꯆꯥ ꯂꯩꯔꯕꯅꯤꯒ ꯍꯥꯏꯕꯒꯤ ꯏꯟꯖꯥꯡ ꯑꯗꯨꯗꯅ
ꯆ ꯍꯥꯏꯗꯣꯏꯅꯦ ꯑꯣ ꯑꯗꯨꯕꯨ
ꯑꯐꯥꯎꯕ ꯑꯗꯨꯝ ꯆꯥꯏꯗꯣꯏꯅꯦ ꯑꯩꯁꯦ ꯄꯨꯛꯁꯦ ꯅꯥꯍꯜꯂꯣꯏꯒꯦꯅ ꯏꯁꯤꯡ ꯊꯛꯆꯔꯣꯏꯒꯦ ꯈꯟꯖꯕ ꯑꯗꯣ ꯑꯗꯨꯝ ꯃꯌꯥꯝꯁꯤ ꯑꯣꯏꯏꯍꯟꯅꯕꯗ ꯑꯗꯨꯝ ꯕꯤꯠ ꯑꯃ ꯑꯗꯨꯝꯁꯤꯡ ꯑꯗꯨꯝ ꯊꯛꯆꯤꯟꯈꯤ ꯑꯗꯨꯝ ꯊꯛꯆꯤꯟꯈꯤꯗꯅ ꯄꯨꯛꯁꯦ ꯀꯪꯊꯣꯔꯒ ꯅꯥꯕꯤꯗꯣ
ꯎꯝ
ꯑꯗꯨꯅꯦꯕ ꯇꯧꯔꯤꯗꯣ ꯑꯁ ꯑꯩꯅ ꯉꯥꯛꯇꯪ ꯍꯧꯒꯠꯂꯝꯕꯗꯣ ꯈꯨꯠ ꯆꯥꯝꯕ ꯆꯠꯂꯨꯕꯒꯤꯗꯣ ꯑꯗ ꯍꯧꯒꯠꯂꯨꯗꯣ ꯑꯩꯁꯦ ꯅꯪꯅ ꯂꯝꯇꯩ ꯂꯩꯇ꯭ꯔꯥ ꯂꯩꯕꯒꯤꯗ ꯑꯩꯅꯗ ꯆꯪꯉꯛꯑꯒ ꯅꯉꯣꯟꯗ ꯍꯥꯏꯗ꯭ꯔꯥ ꯑꯩ ꯀꯩꯅꯣ ꯇꯧꯔꯦ ꯄꯨꯛꯁꯤ ꯌꯥꯝꯇ ꯁꯤꯔꯦ ꯑꯩ ꯉꯥꯛꯇꯗꯤ ꯁꯤꯗꯣꯏ ꯇꯧꯔꯦ ꯑꯩ ꯉꯥꯛꯇꯪ ꯍꯥꯏꯅ ꯂꯣꯡꯊꯣꯔꯛꯑꯀꯥꯟ ꯉꯥꯛꯇꯪ ꯐꯝꯃꯑꯀꯥꯟꯗ ꯐꯈ꯭ꯔꯤꯅꯦꯕ ꯁꯨꯝ ꯍꯥꯒꯠꯇ꯭ꯔꯀꯥꯟꯗ ꯑꯁꯦꯡꯕꯩ ꯀꯞꯅꯤꯡꯉꯛꯑꯅꯤ ꯍꯥꯏꯕ ꯄꯨꯁꯅꯥꯃꯟꯕꯒꯤ
ꯅꯁꯥꯛ ꯇꯨꯒꯥ
ꯑ
ꯑꯩ ꯌꯨꯝ ꯌꯧꯔꯒ ꯏꯁꯤꯡ ꯊꯛꯑꯦ
ꯅꯪ ꯁꯤꯗ ꯏꯁꯤꯡꯗ ꯑꯃ ꯊꯛꯈꯤꯗ꯭ꯔꯕ
ꯊꯛꯇꯦ ꯀꯣꯛꯅ ꯑꯗꯨꯝ ꯂꯣꯏ ꯆꯠꯂꯦ ꯑꯗꯨꯗꯗꯤ ꯑꯗꯣ ꯈꯔ ꯇꯨꯝꯕ ꯍꯧꯔꯛꯑꯦ ꯀꯥꯟꯗ ꯑꯣꯏꯅ ꯊꯛꯑꯦ ꯏꯁꯤꯡꯗꯣ
ꯑꯦ ꯑꯩꯗ ꯀꯣꯛꯁꯦ ꯍꯥꯎꯋꯦ ꯉꯁꯤꯗꯤ ꯍꯥꯎꯕ ꯍꯥꯏꯗꯤꯗꯤ ꯖꯤꯡ ꯂꯥꯎꯕꯗꯨ ꯌꯥꯎꯗꯕꯒꯤꯀꯣ ꯉꯁꯥꯏ ꯑꯩꯈꯣꯏꯅꯁꯨ ꯑꯩꯗꯤ ꯍꯦꯛ ꯍꯥꯎꯕꯒꯁꯨ ꯊꯛ ꯇꯔꯤꯅ ꯂꯣꯏꯗꯣꯔꯦ ꯍꯥꯏꯕꯒꯤ ꯂꯣꯏꯗꯣꯔꯦ ꯍꯥꯏꯕꯒꯤ ꯈꯤꯇꯪ ꯈꯤꯇꯪ ꯑꯃ ꯍꯥꯎꯖꯕꯗꯣ ꯑꯩꯉꯣꯟꯗ ꯖꯤꯡ ꯂꯥꯎꯗꯕꯒꯤ ꯑꯗꯩ ꯍꯥꯎꯋꯦ ꯍꯥꯏꯕ ꯈꯨꯠꯁꯦ ꯌꯦꯟ ꯊꯣꯡꯉꯝ ꯑꯃ ꯂꯩꯔꯤ ꯁꯄꯣꯜ ꯆꯥꯡꯃꯁꯨ
ꯎꯝ ꯔꯣꯁꯟ ꯇꯩꯁꯦꯂꯣ
ꯇꯩꯔꯣꯏꯌꯦ ꯀꯩꯗꯧ ꯇꯩꯗꯅ ꯄꯥꯝꯃꯣꯏ ꯂꯣꯁꯟꯖꯨꯒ ꯑꯣꯟꯂꯥꯏꯟꯗꯒꯤ ꯆꯦꯟꯕ ꯌꯥꯗꯦ
ꯍꯧꯖꯤꯛ ꯄꯣꯠ ꯀꯛꯄ ꯌꯥꯗ꯭ꯔꯦ ꯍꯥꯏ ꯇꯔꯦ
ꯑꯣ ꯀꯛꯄ ꯑꯩ ꯅꯍꯥꯟ ꯑꯃꯗꯤ ꯀꯛꯑꯦ ꯍꯥꯏꯗꯅ
ꯎꯝ
ꯑꯗꯨ ꯅꯠꯇꯕ ꯃꯣꯏꯒꯤ ꯑꯃ ꯑꯦꯝ ꯀꯦꯐꯤꯟꯒꯤ ꯑꯩꯅ ꯇꯩꯕꯗꯣ ꯑꯗꯨꯗꯣ ꯋꯦꯕꯁꯥꯏꯠꯇꯩꯒꯤꯗꯣ ꯆꯦꯟꯕꯗꯣ ꯌꯥꯗ ꯂꯩꯔꯦꯕ
ꯍꯧꯖꯤꯛꯀꯥꯟꯗ ꯕ꯭ꯂꯣꯀꯦꯠ ꯂꯩꯕꯒꯤ ꯌꯥꯗꯦ ꯍꯥꯏꯕꯅꯤ ꯄꯥ
ꯈꯥꯡꯗꯦꯗ ꯄꯪꯌꯥꯗ ꯌꯥꯗ ꯂꯩꯔꯦ ꯃꯅꯤꯄꯨꯔꯁꯤꯅ ꯀꯔꯝ ꯀꯥꯟꯗ ꯅꯨꯡꯉꯥꯏꯗꯣꯏꯅꯣ ꯈꯪꯗꯦ
ꯌꯥꯗ꯭ꯔꯦ ꯌꯥꯗ꯭ꯔꯦ ꯀꯩꯗꯧꯔꯕꯅꯣ ꯈꯪꯗ꯭ꯔꯦ
ꯈꯔ ꯀꯜꯂꯗꯤ ꯌꯦꯡꯉꯪ ꯂꯥꯏꯛ ꯂꯥꯏꯁꯨ ꯇꯝꯕꯁꯨ ꯑꯃꯨꯛ ꯂꯣꯏ ꯊꯤꯡꯖꯤꯟꯗꯣꯏꯅꯦ ꯌꯦꯡꯉꯣ
ꯎꯝ
ꯐꯤꯠꯇꯪ ꯌꯥꯎꯗꯦ ꯍꯥꯏꯕꯣ
ꯑꯩꯈꯣꯏ ꯔꯣꯁ ꯃꯆꯥ ꯐꯖꯕ ꯍꯧꯋꯦ
ꯑꯁ ꯑꯩꯗꯤ ꯒꯥꯔꯗꯦꯅꯤꯡꯒ ꯒꯥꯔꯗꯦꯅꯤꯡꯁꯦ ꯌꯥꯝ ꯇꯧꯗꯤ ꯇꯧꯅꯤꯡꯉꯦ ꯑꯗꯣ ꯑꯩꯅ ꯇꯜꯂꯤ ꯈꯨꯇꯟꯁꯤꯒ ꯍꯥꯏꯔꯨꯔꯗꯤ ꯂꯩꯗꯣ ꯊꯥꯔꯔꯨ ꯄꯠꯂ ꯃꯥꯡ ꯅꯤ ꯊꯥꯗ ꯍ
ꯅꯌꯨꯝꯗ ꯊꯥꯎꯗ ꯅꯌꯨꯝꯗ
ꯊꯥꯏꯗꯕꯨ ꯀꯔꯝꯍꯥꯏꯅ ꯊꯗꯣꯔꯤꯅꯣ ꯀꯩꯁꯨ ꯂꯩꯗꯣ ꯍꯥꯏꯗꯤ ꯑꯩꯈꯣꯏ ꯃꯥꯅꯒ ꯉꯥꯡꯉꯦꯕ ꯑꯁ ꯅꯨꯄꯤ ꯃꯆꯥꯅꯦ ꯍꯥꯏꯔꯒ ꯂꯩ ꯅꯨꯡ ꯀꯝꯇ ꯊꯥꯗꯦ ꯑꯩꯈꯣꯏꯗꯤ ꯌꯥꯝ ꯊꯥꯔꯛꯏ ꯈꯣꯠꯂꯛꯏ ꯀꯥꯏꯅ
ꯎꯝ
ꯍꯥꯏꯌꯦꯕꯩ ꯑꯩꯅ ꯌꯨꯝꯗꯤ ꯂꯩꯁꯨ ꯂꯩ ꯐꯖꯅ ꯀꯃꯥꯏꯅ ꯊꯥꯗꯣꯔꯤꯒꯦ ꯍꯥꯏꯕ
ꯎꯝ ꯇꯥꯏꯁꯜꯂꯤꯕ ꯑꯗꯨꯗ ꯑꯃꯨꯛ ꯇꯜꯂꯦꯗꯣ ꯍꯥꯏꯅꯤꯡꯗꯗꯅ
ꯏꯁ ꯀꯔꯤꯕ
ꯇꯜꯂꯦꯗꯣ ꯍꯥꯏꯅꯤꯡꯗꯗꯅ
ꯍꯣꯏ ꯇꯜꯂꯦ ꯍꯥꯏꯁꯤꯗꯤ ꯍꯥꯏꯅꯤꯡꯗꯕꯩꯅꯤꯅꯦ ꯑꯗꯨ ꯀꯃꯥꯏꯅ ꯇꯜꯂꯦ ꯍꯥꯏꯗꯨꯔꯤꯒꯦ ꯑꯗꯨꯕꯨ ꯑꯩ ꯊꯥꯅꯤ
ꯊꯥꯎ ꯊꯥꯎ ꯌꯨꯝ ꯆꯠꯂꯀꯥꯟꯗ ꯊꯥꯎ
ꯔꯣꯁ ꯐꯖ ꯐꯖꯕ
ꯔꯣꯁ ꯃꯈꯜ ꯃꯈꯜ ꯃꯌꯥꯝ ꯂꯩꯗꯨꯅ ꯑꯗꯨꯒꯤ ꯑꯗꯨꯗ ꯁꯥꯠꯂꯤꯕ ꯃꯌꯥꯝꯗꯣ ꯂꯣꯏꯅ ꯍꯦꯛ ꯆꯥꯔ ꯄꯨ
ꯅꯪ ꯅꯪꯁꯨ ꯑꯗꯨꯒ ꯋꯥꯈꯜꯗ ꯈꯜ ꯂꯩꯔꯕ꯭ꯔꯥ ꯀꯩꯅꯣꯝ ꯇꯧꯔꯦ ꯅꯪ
ꯀꯥꯎꯔꯤꯅꯦ ꯉꯥꯏꯍꯥꯛ ꯑꯃꯨꯛ ꯄꯨꯒꯦ ꯇꯧꯔꯒ ꯑꯗꯨꯝ ꯀꯥꯎ ꯂꯩꯔꯦ
ꯅꯪ ꯅꯪꯅ ꯇꯨꯏꯁꯟ ꯇꯧꯔꯤꯗꯣ ꯑꯉꯥꯡ ꯀꯌꯥꯅꯣ
ꯑꯍꯨꯝ
ꯑꯣ ꯀ꯭ꯂꯥꯁ ꯀꯌꯥ ꯀ ꯀꯥꯕꯅꯣ
ꯑꯃꯅ ꯀ꯭ꯂꯥꯁ ꯐꯣꯔ ꯑꯃꯅ ꯀ꯭ꯂꯥꯁ ꯊ꯭ꯔꯤ ꯅꯠꯇ꯭ꯔꯁꯤꯕꯨ
ꯑꯉꯥꯡꯁꯤ ꯅꯪꯁꯦ
ꯀ꯭ꯂꯥꯁꯀ ꯈꯪꯗꯕꯤꯗ ꯇꯥꯛꯏꯅꯦ ꯀ꯭ꯂꯥꯁ ꯇꯨꯅꯦ ꯍꯦ
ꯑꯃꯅ
ꯑꯃꯅ ꯋꯥꯟ
ꯑꯣ ꯑꯉꯥꯡ ꯉꯥꯛ ꯇꯅꯤꯅꯦ ꯑꯗꯨꯗꯤ ꯌꯥꯝꯅ ꯌꯥꯝ ꯑꯉꯥꯡꯅꯦꯕ ꯍꯥꯏꯗꯤ ꯐꯥꯏꯚ ꯃꯊꯛ ꯐꯥꯏꯚ ꯑꯊꯛ ꯌꯥꯎꯗꯦꯕ
ꯌꯥꯎꯗꯦ ꯌꯥꯎꯗꯦ ꯃꯈꯥ ꯉꯥꯛꯇꯥꯅꯦ ꯄꯤꯛꯇꯔꯨ ꯄꯤꯛꯇꯔꯨ ꯃꯆꯥ
ꯑꯁꯗꯣ ꯑꯗꯨ ꯑꯗꯨ ꯉꯥꯡꯅꯕꯗꯣ ꯁꯛ ꯇꯤꯅꯨ ꯊꯤꯕ ꯂꯝꯗꯤ ꯎꯝ
ꯁꯪꯅꯕꯗꯤ ꯃꯪ ꯃꯪꯗꯅ ꯂꯩꯔꯤꯁꯦ ꯃꯪ ꯃꯪꯗꯅ ꯃꯪ ꯃꯪꯗꯅ
ꯐꯨꯔꯤꯔꯥ ꯃꯥꯟꯕ ꯑꯩꯅ ꯌꯥꯝ ꯐꯨꯅꯤꯡꯕꯅꯦ ꯍꯥꯏꯕ ꯇꯧ ꯍꯥꯏꯕꯁꯦ ꯍꯥꯏꯗꯤ ꯇꯧ ꯍꯥꯏꯕꯗꯣ ꯄꯔ꯭ꯦꯛꯄꯤꯒꯅꯤꯀꯣ ꯇꯧꯕ ꯍꯧꯕ ꯁꯥꯔꯝꯃꯅꯤꯕ ꯑꯗꯨꯗꯨꯒ ꯑꯃꯨꯛ ꯀꯔꯤꯅ ꯀꯔꯤꯗꯧ ꯀꯔꯤ ꯇꯧꯔꯒ ꯂꯩ ꯑꯗꯨ ꯍꯪꯗꯦ ꯍꯥꯏꯕ ꯇꯧ ꯂꯩꯕꯅꯦ ꯀꯩꯅꯣꯝ ꯑꯃ ꯑꯐꯨꯅꯤꯡ ꯉꯥꯕꯅꯦꯕ
ꯑꯃꯗ ꯌꯦꯡꯉꯒ ꯑꯗꯨꯝ ꯂꯩꯕꯁꯨ ꯌꯥꯎꯗꯣꯏꯅꯤ ꯈꯨꯖꯤꯟ ꯈꯔ ꯍꯣꯠꯆꯜꯅꯔꯦ ꯑꯗꯨꯝ ꯂꯩꯕꯁꯨ ꯌꯥꯎꯗꯣꯏꯕ ꯑꯗꯩ ꯏꯔꯦꯖꯩ ꯁꯥꯟꯅꯔꯒ ꯂꯩꯔꯝꯃꯤꯁꯦ ꯁꯤꯗꯁꯨ ꯑꯃ
ꯑꯗꯨꯗꯨꯒꯅꯦ ꯃꯣꯏ ꯃꯣꯏ ꯇꯧꯕꯁꯤꯡꯗꯣ ꯑꯃꯨꯛ ꯀꯝꯄ꯭ꯂꯦꯟ ꯇꯧꯔꯛꯇ꯭ꯔꯤꯕ ꯈꯪꯕ꯭ꯔꯥ ꯑꯃꯨꯛ ꯈꯔ ꯀꯝꯄ꯭ꯂꯦꯟ ꯇꯧꯅꯤꯡꯕ ꯁꯥꯇ꯭ꯔ ꯑꯣꯏꯔꯒꯅ ꯑ ꯍꯥꯏꯗꯤ ꯏꯆꯦ ꯍꯣꯏ ꯍꯣꯏ ꯑꯩꯅ ꯍꯥꯏꯗꯤ ꯑꯩꯈꯣꯏꯗꯨꯃꯛꯀꯤ ꯇꯧꯔꯛꯇꯦ ꯍꯥꯏꯕ ꯊꯣꯏꯅ ꯆꯠꯂꯀꯥꯟꯗ ꯍꯣꯏ ꯒꯌ꯭ꯥꯟ ꯭ ꯊꯤ ꯇꯥꯔꯛꯏ ꯍꯥꯏꯕ
ꯍꯣꯏꯗꯤ ꯀꯤꯖꯔꯛꯇ꯭ꯔꯥ ꯌꯥꯝꯅ
ꯑꯩꯈꯣꯏꯗꯤ ꯀꯤꯖꯩ ꯍꯥꯏꯕ ꯍꯥꯏꯗꯤ ꯇꯨꯏꯁꯤꯟ ꯆꯠꯄꯗ ꯑꯣꯖꯥꯅꯁꯤ ꯍꯥꯏꯔꯛ ꯈꯣꯠꯄꯒꯁꯦ ꯑꯩꯗꯤ ꯑꯁ ꯐꯥꯕ ꯈꯣꯠꯄ ꯍꯥꯏꯅ ꯑꯗꯨꯃꯥꯏꯅ ꯋꯥꯈꯜ ꯂꯩꯖꯔꯛꯑꯦ ꯍꯥꯏꯕ
ꯎꯝ ꯍꯧꯖꯤꯛꯀꯥꯟꯅ ꯌꯥꯝꯅ ꯀꯤꯗ꯭ꯔꯦ ꯑꯣꯖꯥ
ꯍꯥꯏꯗꯤ ꯌꯨꯝꯗ ꯍꯜꯂꯒꯅ ꯄꯥꯗꯕꯗꯨꯅ ꯃꯈꯜ ꯑꯃꯅꯦ ꯇꯨꯁꯟ ꯃꯐꯝꯗꯨꯗ ꯑꯣꯖꯥꯅ ꯇꯥꯛꯄꯗꯗꯤ ꯊꯋꯥꯏ ꯆꯪꯅ ꯇꯥꯔꯛꯄꯗꯣ ꯌꯥꯝ ꯇꯧꯋꯦ ꯍꯥꯏꯕ ꯀꯤꯖꯕꯒꯤ ꯃꯤ ꯃꯥꯡꯗ ꯆꯩꯕꯁꯤ ꯏꯀꯥꯏꯗꯅ ꯑꯗꯨ ꯑꯗꯒꯤ ꯑꯁ ꯃꯣꯏꯗꯤ ꯑꯅꯝꯁꯨ ꯀꯟꯕꯅꯦ ꯑꯅꯝ ꯀꯟꯕꯒ ꯌꯥꯎꯔꯛꯄꯁꯤꯗꯤꯀꯣ ꯏꯃꯥ ꯐꯨꯔꯁꯨ ꯁꯨꯡ ꯁꯨꯡ ꯇꯧ ꯇꯧꯑꯣ ꯌꯥꯗꯕꯒ ꯌꯥꯎꯕꯅꯤ
ꯌꯥꯎꯋꯦ ꯌꯥꯎꯋꯦ ꯑꯗꯨꯝ ꯑꯃ ꯃꯨꯛꯑ ꯂꯩꯈꯤꯕ ꯀꯥꯡꯕꯨꯨ ꯑꯃꯁꯨ
ꯑꯦ ꯅꯪ ꯑꯌꯨꯛꯇ ꯇꯧꯏꯗꯨꯒ ꯅꯨꯡꯊꯤꯟ ꯇꯧꯋꯏꯗꯨꯒ ꯆꯞ ꯃꯥꯟꯅꯕ꯭ꯔꯣ
ꯃꯟꯅꯥꯗꯦ ꯑꯌꯨꯛꯇꯅ ꯑꯉꯥꯡ ꯑꯅꯤ
ꯀꯅꯥ ꯀꯅꯥ ꯑ ꯀ꯭ꯂꯥꯁ ꯀꯌꯥ ꯀꯌꯥ ꯃꯈꯅꯥ ꯀ ꯀꯥꯏꯅ ꯈꯪꯗꯧ ꯇꯥ
ꯎꯝ ꯑꯗꯨꯗꯨꯁꯨ ꯀ꯭ꯂꯥꯁ ꯋꯥꯟꯒ ꯊ꯭ꯔꯤꯒ
ꯎꯝ ꯑꯗꯨ ꯋꯥꯟ ꯑꯅꯤꯗꯣ ꯄꯨꯟꯁꯤꯟꯅꯔꯒ ꯇꯧꯕꯗꯤ ꯀꯩꯗꯧꯋꯦ
ꯑꯗꯨ ꯑꯅꯤꯗꯨꯅ ꯑꯌꯨꯛꯇ ꯇꯧꯕꯗꯨꯅ ꯃꯌꯨꯝꯗ ꯇꯧꯕ
ꯑꯣ ꯃꯌꯨꯝ ꯆꯠ ꯇꯧꯕ ꯅꯪꯅ ꯁꯦꯁ ꯑꯣ ꯏꯃꯥ ꯁꯦꯟꯖꯥꯎ ꯄꯥꯏꯗꯣꯏꯔꯦꯍꯦ ꯍꯣꯝ ꯇꯨꯏꯇꯔ ꯑꯣꯏꯔꯃꯤꯅ
ꯎꯝ ꯑꯗꯨ ꯑꯣꯏꯔꯁꯨ ꯆꯞ ꯃꯥꯟꯅꯩꯗ ꯑꯩꯈꯣꯏ ꯁꯤꯗꯗꯤ ꯊꯣꯡꯒꯥꯟ ꯑꯃꯇꯪ ꯀꯥꯟꯕꯅꯦ ꯑꯩꯅ ꯌꯨꯝꯗ ꯇꯧꯕꯁꯤꯒ ꯎꯝ ꯎ ꯅꯪꯒ ꯃꯅꯩ ꯅꯠꯇ꯭ꯔꯣ ꯑꯗꯨꯅꯦ ꯎꯝ
ꯑꯩ ꯊꯣꯡꯒꯥꯝ ꯀꯥꯂꯁꯨ ꯌꯨꯝ ꯆꯠꯂ ꯇꯧꯕꯅꯤꯅ ꯄꯩꯁꯥꯗ ꯐꯣꯝꯗꯣꯛꯏ ꯀꯩꯅꯣꯅꯦ ꯑꯦ
ꯆꯥꯎꯗꯦ ꯍꯥꯏꯕ ꯑꯩꯈꯣꯏ ꯁ꯭ꯋꯥꯏꯗꯗꯤ ꯑꯩꯈꯣꯏ ꯂꯩꯀꯥꯏꯅꯤꯅ
ꯑꯩꯈꯣꯏꯁꯨ ꯑꯩꯈꯣꯏ ꯂꯩꯀꯥꯏꯗꯅꯤ ꯁꯨꯝ ꯆꯠꯂ ꯇꯧꯔꯤꯗꯣ ꯍꯥꯏꯗꯤ ꯀꯩꯁꯨ ꯈꯔꯕꯨꯗꯤ ꯆꯠꯂꯦꯕꯀꯣ ꯆꯠꯂꯒꯁꯨ ꯃꯌꯥꯝ ꯅꯠꯇꯦꯕ ꯑꯗꯨꯝ ꯈꯤꯇꯪꯅꯦꯕ
ꯎꯝ
ꯑꯃ ꯑꯩꯈꯣꯏꯒꯤ ꯂꯝꯕꯤꯗꯨꯝ ꯍꯥꯏꯊꯔꯛꯄꯗ ꯑꯩꯈꯣꯏꯒꯤ ꯈꯨꯟ ꯍꯧꯔꯦ ꯍꯥꯏꯕꯒꯤ ꯃꯇꯥꯡꯗꯣ
ꯎꯝ
ꯀꯗꯥꯏꯗꯅꯦꯕ ꯑꯩꯅ ꯆꯠ ꯆꯠꯂꯤꯗꯨꯅ ꯑꯗꯨꯗꯨꯒ ꯑꯩꯈꯣꯏ ꯁꯣꯝꯗ ꯑꯣ ꯑꯩꯈꯣꯏ ꯑꯩꯈꯣꯏꯗꯅꯦꯕ ꯆꯠꯂꯨꯗꯗꯤ ꯀꯩꯁꯨ ꯁꯥꯡꯗꯦꯗꯅ
ꯎꯝ
ꯑꯟꯇꯔꯁꯨ ꯑꯗꯨꯝ ꯂꯨꯄꯥ ꯂꯤꯁꯤꯡ ꯑꯍꯨꯝ ꯑꯗꯨꯃꯥꯏꯅ ꯄꯤꯔꯛꯑꯦ ꯇꯨꯏꯁꯟ ꯇꯧꯕꯁꯦ ꯍꯥꯏꯗꯤ ꯍꯣꯏ ꯈꯔꯗꯤ ꯋꯥꯕꯅꯦꯕ ꯑꯉꯥꯡ ꯁꯤꯡ ꯂꯥꯡꯅ ꯈꯣꯠꯅ ꯇꯧꯕꯗ ꯑꯗꯣ ꯃꯣꯏꯒꯤ ꯇꯥꯛꯄꯗ ꯑꯩꯈꯣꯏꯒꯤ ꯅꯣꯂꯦꯖꯇꯣ ꯍꯦꯟꯗꯤ ꯍꯦꯟ ꯍꯦꯟꯒꯠꯄꯅꯦꯕ
ꯍꯦꯟꯒꯠꯂꯦ ꯍꯦꯟꯖꯠꯂꯦ
ꯑꯗꯨꯅꯅ ꯍꯥꯏ ꯍꯥꯏꯗꯤꯀꯣ ꯑꯩꯈꯣꯏ ꯇꯥꯝꯃꯣꯗꯣ ꯃꯥꯗꯤ ꯑꯉꯥꯡ ꯇꯥꯛꯀꯦꯗ ꯍꯥꯏꯌꯦꯕ ꯍꯥꯏꯗꯤ ꯑꯉꯥꯡ ꯇꯥꯛꯑꯗꯤ ꯑꯩꯈꯣꯏꯅ ꯈꯪꯉꯝꯗꯕ ꯕꯦꯁꯤꯛ ꯅꯣꯂꯦꯖ ꯃꯌꯥꯝꯗꯨꯁꯨ ꯍꯥꯏꯗꯤ ꯈꯟꯒꯠꯂꯤꯗꯅ ꯑꯗꯨꯗꯨꯅ ꯑꯩꯈꯣꯏ ꯇꯥꯃꯣꯗꯤ ꯌꯨꯝꯊꯣꯛꯂꯛ ꯈꯨꯗꯤꯡꯒꯤ ꯑꯗꯨꯝ ꯑꯉꯥꯡꯁꯦ ꯇꯥꯛꯑꯦꯕ ꯈꯪꯉꯕ ꯍꯥꯏꯗꯤ ꯑꯩꯈꯣꯏ ꯃꯆꯥ ꯃꯁꯨꯁꯦ ꯑꯗꯨꯝ ꯄꯥꯏꯔꯛꯇ꯭ꯔꯗꯤ ꯑꯗꯨꯝ ꯄꯥꯔꯛꯇ꯭ꯔꯗꯤ ꯀꯥꯎꯏꯗꯅ ꯑꯗꯨꯝ ꯃꯣꯏꯗꯤ ꯀ꯭ꯂꯥꯁ ꯑꯩꯈꯣꯏ ꯇꯥꯃꯣꯗꯤ ꯀ꯭ꯂꯥꯁ ꯇꯦꯟꯒꯤꯗꯁꯨ ꯑꯗꯨꯝ ꯍꯥꯏꯗꯤ ꯆꯠꯖꯠ ꯆꯠꯖꯠ ꯈꯣꯠꯄ ꯉꯝꯅꯕ ꯍꯥꯏꯅꯀꯣ ꯃꯥ ꯑꯗꯨꯝ ꯇꯥꯛꯑꯦ ꯍꯥꯏꯕ ꯑꯗꯨꯅ ꯑꯩꯈꯣꯏ ꯃꯥꯃꯅ ꯁꯤ ꯃꯥꯅ ꯐꯕ ꯎꯔꯒ ꯑꯩꯉꯣꯟꯗ ꯉꯥꯡꯒꯅꯤ ꯃꯊꯥꯕꯨ ꯁꯥꯏ ꯇꯧꯔꯤꯁꯦ
ꯃꯊꯥꯥꯁꯥꯏꯌꯦ
ꯁꯥꯏ ꯑꯩꯈꯣꯏ ꯃꯥꯗ ꯍꯥꯏꯕ ꯏꯃꯥ ꯃꯊꯥ ꯁꯥꯏ ꯍꯥꯏꯕ ꯑꯩꯈꯣꯏ ꯃꯥꯥꯅ ꯀꯩꯗꯧꯔꯛꯒꯦ ꯑꯩ ꯏꯃꯥꯏ ꯊꯕꯛꯀꯝ ꯇꯧ ꯐꯪꯗ꯭ꯔꯗꯤ ꯑꯩ ꯀꯩ ꯆꯔꯥ ꯍꯤꯡꯍꯧꯗꯨꯏꯅꯣ
ꯎꯝ ꯇꯨꯒꯠꯆꯩꯍꯦ ꯆꯥꯛ ꯆꯥꯗ꯭ꯔꯗꯤ ꯀꯩꯅꯣ
ꯖꯥꯅ ꯄꯩꯁꯥꯗꯨꯣ ꯂꯩꯇ꯭ꯔꯗꯤ ꯀꯔꯝꯃꯥꯏꯗꯩꯩ ꯆꯥꯛꯇꯣ ꯗꯨꯏꯅꯣ
ꯎꯝ ꯅꯣꯏ ꯅꯌꯥꯝꯕ ꯃꯌꯥꯝꯗꯨꯅ ꯃꯥꯏ ꯅꯪꯒꯤ ꯁꯦꯟꯊꯣꯛ ꯂꯝꯕꯤ ꯑꯃ ꯄꯤꯖꯔꯁꯨꯅꯦ ꯀꯩꯅꯣ ꯗꯨꯀꯥꯟ ꯐꯝꯕꯕꯨ ꯑꯣꯏꯔꯣ
ꯊꯣꯛꯂꯝꯕꯤ ꯑꯃꯕꯨꯗꯤ ꯄꯤꯅꯤꯡꯕ ꯚꯥꯏ ꯍꯥꯏꯗꯤ ꯑꯣꯖꯥ ꯃꯆꯥꯗ ꯑꯣꯏꯔꯁꯨ ꯑꯣꯏꯗꯤ ꯑꯣꯏꯈꯤꯅꯦꯕ ꯑꯩ ꯑꯩꯒꯤ ꯑꯗꯨꯏꯁꯨ ꯑꯩꯅ ꯁꯦꯠꯅꯤꯡꯉꯤꯕ ꯇꯧꯅꯤꯡꯉꯤꯕꯁꯤꯡꯁꯤꯒ ꯆꯥꯅꯤꯡꯉꯤꯁꯤꯒ ꯈꯤꯇꯪ ꯂꯥꯏꯐ ꯁꯇꯥꯏꯜ
ꯃꯥꯅꯦ ꯃꯥꯅꯤ ꯑꯗꯨꯗꯤ ꯅꯣꯏ ꯃꯅꯥ ꯃꯌꯥꯅꯨ ꯄ ꯑꯐꯕ ꯑꯃ ꯃꯥꯏ ꯄꯤꯖꯔꯛꯅꯤ
ꯍꯦꯟꯖꯤꯜꯂꯦ ꯅꯪꯅ ꯑꯃꯨꯛꯀꯦꯟꯅ ꯋꯥꯔꯤꯁꯦ ꯑꯥ ꯌꯧꯈ꯭ꯔꯦ ꯑꯝꯊ ꯀꯨꯝꯊꯔꯛꯄꯣ ꯑꯝꯇ ꯀꯨꯝꯊꯔꯛꯄꯣ ꯑꯝꯇ ꯁ꯭ꯋꯥꯏꯗ ꯂꯥꯛꯑꯣ ꯀꯣ ꯋꯥꯔꯤꯗꯣ ꯑꯝꯇ ꯍꯟꯊꯔꯛꯀꯣ ꯑꯥ ꯑꯩꯒꯤꯗ ꯂꯩꯒꯁꯦ ꯍ ꯑꯗꯨꯗꯤ ꯀꯨꯝꯊꯔꯛꯄꯣ ꯅꯪ ꯀꯩꯗꯧꯔꯒꯦ ꯅꯪ ꯌꯥꯝ ꯐꯤꯡꯃꯜꯂꯦꯍꯦ
ꯃꯁꯛꯇꯨ
ꯅꯪ ꯁꯛꯇꯨꯒ ꯍꯥꯏꯗꯤ ꯀꯩꯅꯣꯕ
ꯊꯝꯃꯣ
ꯑꯩ ꯊꯝꯃꯒꯦ
ꯊꯝꯃꯣ ꯊꯝꯃꯣ ꯎꯝ